ꯍꯣ ꯇꯃ
ꯇꯥꯏ
ꯏꯗ ꯑꯩꯅ
ꯁꯥꯠ
ꯑꯥ
ꯁꯥ ꯂꯧꯔꯤꯕ
ꯁꯥꯗꯧꯔꯤꯕ ꯀꯔꯝꯕ ꯁꯥ ꯁꯥꯅꯣ
ꯐꯒꯤ ꯇꯝꯗ
ꯀꯔꯤ ꯁꯥꯅꯣꯕ
ꯐꯥꯒꯤ ꯇꯧꯕꯅꯦꯦ
ꯑ ꯀꯔꯤ ꯆꯗꯅ ꯑꯣꯔꯦꯟ ꯑꯩ ꯉꯔꯥꯡ ꯅꯨꯡꯗꯥꯡꯒꯤ ꯉꯔꯥꯡ ꯅꯨꯡꯗꯥꯡ ꯅꯠꯇꯦ ꯉꯔꯥꯡ ꯅꯍꯥꯟ ꯀꯩꯅꯣꯒꯤ ꯑꯌꯨꯛꯀꯤ ꯆꯥꯛ ꯑꯔꯦꯝꯕꯗꯨꯒ ꯏꯟꯖꯥꯡ ꯑꯔꯦꯝꯕꯗꯨꯒ ꯑꯁ ꯄꯨꯝꯃꯒ ꯂꯩꯔꯝꯃꯦ ꯑꯁ
ꯄꯨꯝꯗ꯭ꯔꯗꯤ ꯌꯥꯝ ꯁꯥꯔꯀꯥꯟꯁꯤꯗ
ꯑꯁ ꯌꯥꯗ꯭ꯔꯦꯗ ꯐꯦꯡꯅꯤꯡꯉꯥꯏ ꯇꯠꯂ
ꯐꯦꯡꯗ꯭ꯔꯤꯕ
ꯍꯦꯡꯡꯔꯤ
ꯎꯝ
ꯃꯁꯝ ꯁꯪꯕꯤ ꯑꯃ ꯂꯧꯗ꯭ꯔꯗꯤ ꯌꯥꯔꯔꯣꯏ ꯁꯤꯗ ꯆꯥꯛ ꯊꯣꯡꯅꯕ ꯃꯤ ꯂꯩꯇꯦ ꯑꯇꯣꯞꯄ ꯃꯇꯝꯗ꯭ꯔꯗꯤ ꯌꯥꯔꯣꯏ ꯈꯜꯂꯨꯅꯦ ꯅꯪꯁꯨ ꯈꯣꯡ ꯐꯦꯡꯕ ꯋꯥꯏꯠ ꯇꯩꯕ ꯔꯨꯝ ꯑꯅꯤ ꯁꯦꯟꯅꯒꯗꯧꯕꯁꯦ
ꯑꯗꯨ ꯅꯥꯊꯟꯗ ꯂꯩꯅꯤꯡꯕ ꯅꯠꯇ꯭ꯔꯣꯅ
ꯑꯗꯨ ꯑꯣꯏꯔꯁꯨ ꯔꯨꯝ ꯑꯃꯈꯛꯇꯪ ꯂꯩꯕ ꯌꯥꯏ ꯑꯅꯤꯗꯤ ꯀꯃꯥꯏꯅ ꯁꯦꯟꯅꯕ ꯉꯝꯗꯣꯏꯅꯣ
ꯎꯝ ꯑꯗꯨ ꯅꯅꯥꯎꯅ ꯅꯨꯄꯤꯗ ꯍꯥꯏꯔꯗꯅ ꯈꯪꯉ
ꯑꯦ ꯏꯁ ꯅꯪꯁꯨ ꯍꯥꯏꯕ ꯌꯥꯏꯗ ꯃꯔꯛ ꯃꯔꯛꯇ ꯅꯪꯁꯨ ꯂꯥꯛꯑꯒ ꯀꯣꯝ ꯐꯦꯡꯕ ꯄ꯭ꯂꯦꯠ ꯐꯦꯡꯕ ꯋꯥꯏ ꯇꯩꯕ ꯈꯣꯠꯄ ꯑꯗꯨꯝ ꯇꯧꯕ ꯌꯥꯕꯅꯦꯕ ꯅꯠꯇ꯭ꯔꯥ ꯅꯨꯡꯁꯤꯕꯗꯤ ꯅꯨꯡꯁꯤꯔꯗꯤ ꯍꯥꯏꯕ ꯋꯥꯅꯤꯗ
ꯃꯤꯅꯨꯡꯁꯤ ꯂꯩꯇ꯭ꯔꯦ ꯍꯟꯗꯛꯇꯤ ꯑꯩ
ꯃꯤ ꯅꯨꯡꯁꯤ ꯂꯩꯔꯒ ꯑꯩꯉꯣꯟꯗ ꯆꯤꯛꯀꯅꯦꯕ
ꯀꯥꯏ ꯀꯥꯏꯗ ꯊꯤꯔꯨꯨꯔꯦ
ꯔꯤꯝ ꯁ꯭ꯔꯣꯠꯇ ꯊꯕ
ꯎꯝ ꯔꯝ ꯀꯌꯥꯃꯨꯛꯇꯗꯤ ꯎꯕ꯭ꯔꯕ
ꯑ ꯔꯨꯝꯝꯗ ꯍꯥꯏꯗꯤ ꯕꯜꯗꯤꯡ ꯄꯪ ꯎꯗ ꯂꯥꯛꯑꯦ
ꯑꯦ ꯌꯦꯡꯕꯗꯣ
ꯆꯪꯕ ꯌꯦꯡꯕ ꯍꯥꯏꯁꯤꯗꯤ ꯑꯃꯈꯛꯇꯪꯅꯤ
ꯀꯥꯏꯗ ꯑꯩꯅ ꯍꯥꯏꯕꯗꯨ ꯔꯣꯕꯥ
ꯈꯪꯗꯦ ꯑꯩꯅ ꯅꯪ ꯍꯥꯏꯕꯗꯤ
ꯑꯩꯅ ꯍꯥꯏꯕꯗꯨ ꯑꯣꯏꯔꯝꯅꯤ ꯅꯣꯏ ꯂꯩꯀꯥꯏꯗ ꯂꯩꯇꯕꯅꯦ ꯌꯥꯝ ꯌꯥꯝ
ꯔ ꯑꯗꯨ ꯑꯩꯈꯣꯏꯅ ꯌꯦꯡꯕꯗꯣ ꯃꯌꯥꯡꯛ ꯂꯩꯌꯦ
ꯃꯌꯥꯡ ꯂꯩꯌꯦ ꯑꯗꯨ ꯃꯣꯏ ꯃꯣꯏ ꯒ꯭ꯔꯦ ꯒ꯭ꯔꯦ ꯐꯨꯜ ꯄꯥꯝꯕꯅꯦ ꯎꯝ ꯑꯗꯨꯗꯟꯅ
ꯑꯗꯨꯗ ꯂꯤꯁꯤꯡ ꯑꯍꯨꯝ ꯃꯔꯤ ꯍꯥꯏꯅ
ꯎꯝ ꯂꯤꯁꯤꯡ ꯃꯔꯤ ꯃꯆꯥꯥꯃꯉꯥ ꯂꯤꯁꯤꯡ ꯑꯍꯨꯝ ꯃ ꯆꯥꯃꯉꯥ ꯂꯤꯁꯤꯡ ꯑꯅꯤ ꯂꯩꯕꯅꯤ
ꯀ ꯂꯧꯒꯦ ꯍꯌꯦ
ꯎꯝ ꯔꯨꯝꯗꯤ ꯌꯥꯝ ꯆꯥꯎꯗꯕꯅꯦꯕ
ꯎꯝ ꯅꯨꯡꯗꯤ ꯅꯨꯡꯉꯥꯏꯔꯝꯃꯅꯤ ꯅꯨꯡꯉꯥꯏꯕꯨꯗꯤ
ꯏꯁꯤꯡꯗꯤ ꯑꯁ ꯏꯁꯤꯡꯗꯤ ꯌꯥꯝ ꯅꯨꯡꯉꯥꯏꯔꯦ ꯍꯥꯏꯕꯅꯦꯕ ꯑꯗꯨꯒ ꯏꯟꯇꯔꯚꯤꯌꯨ ꯆꯠꯄꯅ ꯀꯃꯥꯏꯅ ꯇꯧꯕ ꯍꯪꯗ
ꯁꯦ ꯃꯣꯏ ꯏꯟꯇꯔꯦꯁ ꯂꯩꯔꯗꯤ ꯌꯥꯔ ꯍꯣꯏ
ꯀꯩ ꯊꯕꯛꯅꯣ
ꯁꯂꯨꯟꯒꯤ ꯇꯥꯏꯞꯇ ꯇꯧꯋꯤꯗ ꯃꯣꯏ
ꯀꯥꯏꯖꯒꯗ ꯅꯕ
ꯨ ꯠꯇ
ꯗ꯭ꯔꯤꯝ ꯏꯁꯇꯣꯔ ꯍꯥꯏꯔꯤꯁꯦ ꯀꯥꯏ ꯖꯒꯥꯗꯨꯅꯣ ꯏꯁꯄꯦꯁꯤꯐꯤꯛ ꯑꯣꯏꯅ ꯍꯥꯏꯔꯛꯑꯣ ꯀꯩꯅꯣ
ꯔꯤꯝꯁ ꯔꯣꯗꯅꯦ
ꯔꯤꯝꯁꯣꯗꯤ ꯍꯥꯃꯦꯁꯅꯥꯁꯤ ꯀꯩꯊꯤ ꯑꯗꯨꯁꯨ ꯂꯥꯛ
ꯔꯤꯝꯁ ꯔꯣꯠ ꯍꯥꯏꯗꯤ ꯑꯁꯤ ꯅꯛꯄ ꯔꯤꯝꯁ ꯔꯣꯠꯇ
ꯅꯪꯒꯣꯕꯤ ꯃꯅꯥꯗ
ꯎꯝ
ꯎꯝ
ꯎꯝ
ꯀꯩ ꯀꯔꯤ ꯊꯕꯛꯅꯅꯕ ꯁꯗꯨꯜꯒꯤ ꯇꯥꯏꯞꯇ ꯍꯥꯏꯁꯤꯕꯨ
ꯁꯦꯂꯨꯟ ꯁꯦꯂꯨꯟ ꯍꯥꯏꯇꯥꯔꯦ
ꯑꯁ ꯅꯪꯁꯨ ꯆꯠꯂꯒ ꯆꯠꯃꯤꯟꯅꯔꯒ ꯁꯤꯉꯣꯟ ꯍꯦ ꯁꯤꯉꯣꯟ ꯍꯦ ꯃꯁꯀꯔꯥ ꯐꯣ ꯀ ꯐꯇꯣꯂꯣꯖꯤ ꯍꯥꯏꯕ꯭ꯔꯥ ꯐꯤꯖꯤꯌꯣꯂꯣꯖꯤ ꯍꯥꯏꯕ꯭ꯔꯥ
ꯀꯗ
ꯎ ꯀꯩ ꯀꯌꯥ ꯀꯌꯥ ꯁꯥꯒꯅꯤ ꯍꯥꯏꯕ꯭ꯔꯅꯦ
ꯃꯤ ꯃꯁꯥ ꯃꯁꯥꯒꯤ ꯇꯣꯡꯉꯥꯜꯂꯦ
ꯑꯣ ꯃꯁꯥ ꯃꯁꯥꯒꯤ ꯍ‌ꯣꯟꯅꯕꯗ ꯂꯩꯔꯦ ꯍꯥꯏꯕ ꯕꯥ ꯌꯥ ꯌꯥ ꯌꯥ
ꯇ꯭ꯔꯥꯏꯞ ꯅꯨꯄꯤ ꯑꯃ ꯂꯩꯔꯝꯃꯦꯕꯀꯣ ꯑꯩꯈꯣꯏ ꯋꯥꯔꯤ ꯁꯥꯟꯅ ꯂꯩꯕ ꯍꯣꯏ ꯅꯣꯏꯁꯨ ꯔꯣꯡꯉꯩꯔꯦ ꯍꯥꯏ ꯑꯩꯁꯨ ꯅꯪ ꯇ꯭ꯔꯥꯏ ꯃꯥꯜꯂ ꯌꯦꯡꯉ
ꯎꯝ ꯀꯩ ꯀꯩ ꯍꯥꯏꯔꯦ
ꯁꯦꯂꯔꯤꯗꯤ ꯀꯃꯥꯏꯅ ꯇꯧꯒꯦ ꯃꯁꯥ ꯇꯣꯉꯥꯟ ꯇꯣꯉꯥꯜꯂꯤ ꯁꯤꯂꯔꯤ ꯃꯥꯒꯤꯁꯨ ꯍꯥꯏꯗꯦꯕ
ꯉꯗꯥꯗꯤꯕꯅꯤ ꯑꯗꯨꯗꯤ ꯌꯥꯝꯃꯝꯒꯅꯤ ꯁꯤꯂꯔꯤ ꯍꯥꯏꯗꯥꯕ ꯀꯥꯡꯒꯒꯤꯁꯦ ꯑꯗꯨꯝ ꯐꯕꯅꯦ ꯍꯥꯏꯗꯤ ꯃꯣꯏꯒꯤ ꯎꯝ ꯍꯥꯔꯠ ꯋꯥꯔꯀꯤꯡ ꯃꯇꯨꯡ ꯏ ꯃꯇꯨꯡꯏꯟꯅ ꯄꯤꯕꯅꯦꯕ ꯏ
ꯒꯗꯂ ꯏꯅ ꯅꯅ
ꯃꯤ ꯌꯥꯝ ꯂꯩꯦꯗ ꯃꯤ ꯃꯔꯤ ꯃꯔꯥ ꯃꯉꯥ ꯇꯔꯨꯛ ꯂꯩ
ꯃꯔꯤ ꯃꯔꯥ
ꯃꯤ ꯇꯔꯨꯛ ꯂꯩ ꯃꯤ
ꯎꯝ
ꯑꯩꯅ ꯐꯣꯟ ꯇꯧꯔ ꯃꯣꯏꯁ ꯌꯦꯡꯒꯂꯦ ꯂꯩꯇ ꯑꯥ
ꯁꯤꯡꯖꯨꯒꯨꯝꯕ ꯆꯥꯎꯗꯅ
ꯁꯤꯡꯖꯨ ꯆꯥꯅꯤꯡꯉꯥꯏ ꯄꯩꯁꯥ ꯂꯩꯇꯦ ꯄꯩꯁꯥ ꯊꯥꯔꯛꯑꯣ
ꯑ ꯖꯨ ꯆꯥꯅꯤꯡꯉꯥꯏꯁꯤ ꯂꯩꯇ꯭ꯔꯕꯣ ꯅꯪꯁꯤꯕꯣ
ꯄꯩꯁꯥ ꯊꯔꯗꯤ ꯆꯥꯕ ꯌꯥꯔꯦ
ꯃꯤꯃꯤꯒꯨꯝꯕ ꯂꯧꯔꯒ ꯆꯥꯔꯗꯅ
ꯆꯥꯅꯤꯡꯗꯕꯅꯦ ꯃꯤꯃꯤꯁꯤ ꯆꯥꯅꯤꯡꯗꯦ ꯁꯤꯡꯖꯨꯁꯨ ꯌꯥꯝ ꯆꯥꯅꯤꯡꯗꯦꯗ ꯍꯧꯖꯤꯛ ꯍꯧꯖꯤꯛ ꯆꯥꯛ ꯐꯔꯦ ꯂꯥꯝꯕꯒꯨꯝ ꯇꯧ
ꯆꯥꯛꯂ ꯃꯕ
ꯍꯝ
ꯍꯧꯖꯤꯛꯇꯤ ꯆꯥꯛꯁꯨ ꯂꯥꯝꯃꯁꯨ ꯆꯥꯎ ꯐꯪꯉꯔꯣꯏ
ꯄꯥꯏ ꯈꯇ ꯅꯅꯥꯥꯛꯅ ꯂꯩꯅꯣ
ꯆꯪ ꯄꯒ
ꯄ
ꯑꯥ
ꯑꯩꯅ ꯉꯁꯥꯏ ꯁꯒꯣꯜꯕꯟꯗ ꯑꯃ ꯍꯥꯏꯕꯗꯨ ꯍꯥꯥ ꯑꯩꯅ ꯍꯥꯏꯕꯗꯣ ꯉꯁꯥꯏ ꯂꯤꯁꯤꯡ ꯀꯩꯅꯣꯒꯤꯗꯣ ꯑꯍꯨꯝ ꯃꯈꯥꯏ ꯍꯥꯏꯕꯗꯣ
ꯑꯗꯨꯗꯨꯗꯤ ꯆꯪꯒꯦꯍꯦ ꯑꯁꯤ ꯔꯤꯝꯁ ꯔꯣꯗꯒꯤ ꯑꯃꯨꯛ
ꯅꯣꯏ ꯅꯌꯥꯝꯕꯒꯤ ꯔꯤꯝꯁ ꯔꯣꯗꯗꯤ ꯌꯥꯝ ꯇꯥꯡꯕꯅꯦ ꯍꯥꯏꯕ
ꯔꯤꯝꯁ ꯔꯣꯗꯇ ꯆꯠꯂꯦꯗꯅ ꯑꯩꯈꯣꯏꯅ ꯆꯠꯄꯗꯣ ꯑꯗꯣ ꯑꯩꯈꯣꯏ ꯂꯩꯀꯥꯏꯗ ꯈꯤꯇꯪ ꯆꯠꯂꯦꯗꯅ ꯑꯩꯈꯣꯏ ꯂꯩꯀꯥꯏꯗꯒꯤ ꯆꯠꯄꯗꯨꯅ ꯔꯤꯝꯁ ꯔꯣꯗ ꯌꯧꯔꯦꯗꯅ ꯌꯧꯔꯒ ꯑꯃꯨꯛ ꯐꯥꯎꯔꯛꯑꯦ ꯐꯥꯎꯔꯛꯄ ꯀꯥꯟꯗ ꯑꯣꯏꯦꯜ ꯄꯝꯒꯤ
ꯎꯝ
ꯑꯗꯨꯗꯩ ꯑꯃꯨꯛ ꯂꯥꯛꯏꯕ ꯑꯗꯨꯒ ꯂꯥꯁꯇꯅꯦꯕ ꯅꯪꯒꯤ ꯅꯪ ꯐꯥꯏꯗ
ꯂꯤꯁꯤꯡ ꯃꯉꯥꯒꯤꯁꯨ ꯂꯩꯔꯝꯅꯤꯌꯦ ꯀꯩꯅꯣ ꯃꯣꯏ ꯏꯃꯥꯟꯅꯕ ꯃꯣꯏ ꯂꯩꯕ ꯃꯐꯝꯗ
ꯇꯥꯒ ꯃꯥ ꯂꯩꯗꯤ ꯀꯗꯔꯤ ꯂꯩ ꯃꯝꯗꯔꯣ
ꯅꯠꯇ꯭ꯔ ꯅꯍꯥꯟ ꯃꯣꯏ ꯂꯩꯕꯗꯣ ꯂꯤꯑꯣꯅ ꯐꯥꯗꯔ ꯑꯣꯏ ꯂꯩꯕꯗꯣ ꯁꯤꯃꯂꯇꯥ ꯑ ꯑꯁ ꯃꯉꯥꯐꯧ ꯇꯥꯡꯉꯗꯤ ꯔꯤꯝꯁ ꯔꯣꯝ ꯃꯅꯥꯛꯇ ꯃꯉꯥꯒꯤ ꯃꯈꯥꯗ ꯐꯪ ꯐꯪꯉꯣꯏꯍꯦ
ꯑꯗꯨ ꯂꯩꯕ ꯉꯝꯃꯣꯏ ꯑꯩꯈꯣꯏꯒꯤ ꯃꯉꯥ ꯑꯣꯏꯔꯗꯤ
ꯅꯠꯇꯦ ꯁꯣꯝꯗ ꯊꯤꯔꯨꯅꯨ ꯑꯗꯨꯗꯤ ꯁꯨ ꯊꯕꯥꯟ ꯔꯣꯝꯗ ꯌꯨꯔꯤꯄꯣꯛꯔꯣꯝꯗ ꯑꯣꯏꯅ ꯊꯤꯔꯣ ꯃꯉꯥꯒꯤ ꯃꯈꯥꯗꯗꯤ ꯔꯤꯝꯁ ꯔꯣ ꯃꯅꯥꯛꯇꯗꯤ ꯀꯥꯏꯗꯒꯤ ꯃꯣꯏ ꯄꯤ ꯖꯤ ꯃꯌꯥꯝ ꯄꯤ ꯉꯥꯛꯇ ꯊꯝꯃ ꯃꯣꯏ ꯔꯤꯝꯁꯇ ꯔꯤꯝꯁꯀꯤ ꯏꯁꯇꯥꯐꯁꯤꯡꯀꯣ ꯃꯄꯥꯟꯂꯣꯝꯗꯒꯤ ꯂꯥꯛꯄꯁꯤꯡ ꯍꯧꯖꯤꯛ ꯀꯟꯅ ꯊꯤꯅꯔꯤꯅꯦ ꯇꯏꯁ
ꯏꯅꯥ ꯈꯨꯟꯗꯗꯤ ꯌꯥꯔꯔꯣꯏ ꯂꯩꯕ ꯉꯝꯃꯔꯣꯏ
ꯂꯤꯁꯤꯡ ꯇꯔꯦꯠꯀꯤꯁꯨ ꯐꯕ ꯑꯃ ꯂꯩꯕꯅꯦ ꯀꯩꯅꯣꯗ ꯔꯤꯝ ꯐ꯭ꯂꯣꯔ ꯃꯅꯥꯛꯇ ꯑꯗꯨꯗꯤ ꯇꯣꯞ ꯐ꯭ꯂꯣꯔꯗ ꯑꯣꯏꯕ ꯇꯦꯔꯦꯁꯁꯨ ꯂꯩꯕ ꯅꯨꯡꯉꯥꯏꯒꯅꯤ ꯑꯗꯨꯗ
ꯐꯦꯃꯤꯂꯤ ꯂꯩꯕ꯭ꯔꯥ
ꯑ ꯐꯦꯃꯤꯂꯤ ꯂꯩꯅꯕ ꯌꯥꯏ ꯐꯦꯃꯤꯂꯤ ꯏꯁꯤꯡꯁꯨ ꯑꯗꯨꯝ ꯐꯕ ꯃꯥꯜꯂꯦ ꯎꯝ ꯅꯣꯏꯅ ꯑꯌꯥꯝꯕꯁꯤꯡ ꯊꯤꯕꯗꯣ ꯍꯥꯏꯕꯅꯤꯗ ꯃꯣꯏꯒꯤ
ꯃꯣꯏꯁꯨꯅꯦ ꯂꯤꯁꯤꯡ ꯑꯍꯨꯝꯁꯦ ꯂꯤꯁꯤꯡ ꯑꯍꯨꯝ ꯃꯔꯤ ꯑꯗꯨ ꯆꯥꯡꯗꯅꯦꯕ ꯃꯣꯏ ꯊꯤꯒ꯭ꯔꯤꯗꯣ
ꯑꯗꯨꯗꯤ ꯑꯁꯣꯝꯗ ꯂꯩꯔꯨꯏꯌꯦ ꯁꯅꯥ ꯀꯩꯊꯦꯜꯔꯣꯝꯗ ꯂꯩꯔꯨꯏꯌꯦ ꯁꯨꯛꯐꯪ ꯐꯪꯉꯣꯏ ꯁꯣꯝꯗꯗꯤ ꯇꯥꯡꯉꯦꯕ ꯃꯣꯏ ꯔꯤꯝꯁꯇ ꯂꯩꯕ ꯊꯕꯛ ꯇꯧꯕ ꯀꯥꯡꯕꯨ ꯂꯩꯕꯅꯤꯅ
ꯍꯧꯖꯤꯛ ꯍꯧꯖꯤꯛ ꯑꯩꯈꯣꯏ ꯗꯥꯅ ꯍꯥꯏꯔꯤꯗꯨꯅ ꯃꯃꯥ ꯅꯥꯕꯅꯤꯅꯀꯣ ꯃꯊꯟꯇ ꯍꯥꯏꯗꯤ ꯑꯗꯨ ꯄꯥꯛ ꯂꯩꯇ ꯃꯥꯟꯗꯦꯕ ꯍꯥꯏꯗꯤ ꯃꯊꯟꯗ ꯍꯥꯏꯁꯦ ꯃꯥꯁꯦ ꯑꯗꯨꯝ ꯗ꯭ꯌꯨꯇꯤꯗ ꯃꯟꯅ ꯃꯥꯗꯤ ꯑꯗꯨꯝ ꯆꯠꯄꯅꯤꯅ ꯈꯪꯗꯦ ꯌꯥꯝ ꯇꯥꯡꯕꯗꯤ ꯉꯝꯃꯣꯏꯅꯦ ꯂꯤꯁꯤꯡ ꯃꯔꯤꯒꯨꯝꯕꯗꯤ ꯌꯥꯗꯧ ꯃꯥꯜꯂꯦ
ꯑꯁꯤ ꯀꯩꯅꯣꯗ ꯂꯩꯌꯦ ꯑꯩꯈꯣꯏ ꯃꯅꯥꯛꯇ ꯂꯩꯌꯦ ꯈꯕꯔ ꯂꯥꯄ꯭ꯔꯥ
ꯔꯤꯝꯁ ꯔꯣꯠ ꯃꯅꯥꯛꯇꯗꯤ ꯌꯦꯡꯅꯤ ꯌꯦꯡꯅꯤꯡꯖꯥꯠꯅꯦꯕ꯭ꯔ ꯃꯥꯗꯣ ꯔꯤꯝꯁ ꯈꯔ ꯃꯥꯏꯁꯨ ꯊꯕꯛ ꯇꯧ ꯔꯤꯝꯁ
ꯔꯤꯝꯁ ꯅꯛꯄꯗꯗꯤ ꯐꯪꯉꯣꯏ ꯍꯥꯏꯕꯅꯤꯅꯦ ꯎꯝ
ꯕꯖꯥꯔ ꯅꯛꯄ꯭ꯔꯥ ꯀꯩꯅꯣꯝꯃꯗꯤ ꯃꯥ ꯄꯥꯝꯅꯝꯅꯦꯕ ꯑꯗꯨꯒꯤ ꯑꯣꯏꯝꯅꯦꯕ ꯑꯩꯈꯣꯏ ꯂꯩ
ꯑꯗꯨꯗꯨꯗꯤꯅꯣꯂ ꯀꯥꯏ ꯍꯥꯏꯗꯣ ꯑꯥꯗꯥꯏꯒꯤꯗꯣ ꯑꯣꯏꯔꯦ ꯂꯤꯁꯤꯡ ꯑꯅꯤꯒꯤꯗꯥꯏꯗꯣ ꯑꯁ ꯁꯨꯏꯅ ꯄꯪꯈꯣꯡꯗ ꯍꯣꯡꯉꯤ ꯎ ꯂꯤꯁꯤꯡ ꯑꯅꯤꯒꯤꯗ ꯀꯩꯅꯣ ꯂꯩꯔꯣ ꯍꯥꯏꯌꯣ ꯏꯁꯤꯡꯗꯤ ꯐꯕꯅꯦ ꯃꯊꯟꯇ ꯂꯩꯒꯗꯧꯕꯅꯤꯅ
ꯂꯤꯁꯤꯡ ꯑꯅꯤ
ꯎꯝ ꯉꯁꯥꯏ ꯅꯣꯏ ꯆꯪꯐꯝꯗꯣ ꯒ꯭ꯔꯦꯐ ꯒ꯭ꯔꯦꯞ ꯊꯥꯐꯝ ꯒ꯭ꯔꯦꯞ ꯂꯩꯕꯗꯣ ꯑꯗꯨꯝ ꯑꯗꯨꯗ ꯂꯩꯕꯅꯦ ꯂꯤꯁꯤꯡ ꯑꯅꯤꯒꯤ ꯂꯩꯕꯅꯦ ꯑꯗꯨ ꯑꯅꯤ ꯑꯍꯨꯝ ꯂꯩꯕꯅꯦ
ꯑꯩꯈꯣꯏꯗ ꯑꯁꯣꯝꯅꯗꯤ ꯑꯩꯈꯣꯏ ꯆꯪꯕ ꯀꯥꯟꯗꯗꯤ ꯂꯤꯁꯤꯡ ꯃꯔꯤ ꯑꯍꯨꯝ ꯃꯈꯥꯏ ꯍꯥꯏꯅ
ꯑꯣ ꯌꯨꯝꯗꯣ ꯃꯄꯨ ꯃꯄꯨ ꯃꯆꯤꯟ ꯃꯅꯥꯎꯅꯦꯕꯀꯣ ꯃꯆꯤꯟ ꯃꯅꯥꯎꯒꯤꯝ ꯀꯩꯅꯣ ꯑꯗꯨꯝ ꯑꯃꯃꯝ ꯂꯩꯕꯅꯦꯕꯀꯣ ꯂꯤꯁꯤꯡ ꯑꯍꯨꯝꯒꯤ ꯂꯤꯁꯤꯡ ꯑꯍꯨꯝ ꯆꯥꯝꯃꯉꯥꯒꯤ ꯑꯃ ꯂꯤꯁꯤꯡ ꯃꯔꯤ ꯆꯥꯝꯃꯉꯥꯒꯤ ꯑꯃ ꯂꯤꯁꯤꯡ ꯑꯅꯤ ꯄꯤ ꯄꯤꯕ ꯑꯃ ꯔꯨꯝ ꯑꯍꯨꯝ ꯂꯩꯕꯅꯦ ꯍꯥꯏꯕ
ꯑꯗꯨ ꯂꯤꯁꯤꯡ ꯑꯅꯤꯗꯤ ꯌꯥꯝ ꯄꯤꯈ꯭ꯔꯝꯃꯅꯤꯅꯦ
ꯄꯤꯛꯑꯦ ꯑꯗꯨꯅꯦ ꯄꯤꯛꯑꯦ ꯕꯖꯥꯔ ꯅꯛꯄꯅꯤꯅ ꯄꯤꯛꯄ ꯇꯥꯕꯅꯤ ꯅꯤ ꯀꯩꯅꯣ ꯏꯁꯤꯡ ꯐꯔꯗꯤ ꯌꯥꯏ ꯏꯁꯤꯡꯗꯤ ꯌꯥꯝ ꯃꯔꯥꯡ ꯀꯥꯏ ꯍꯥꯏ ꯔꯨꯝꯗꯤ ꯃꯆꯥꯅꯦꯗ ꯃꯤ ꯑꯃꯈꯛꯇꯪꯒꯤꯅꯦ ꯑꯅꯤ ꯑꯗꯨꯝ ꯂꯩꯕ ꯌꯥꯏꯦ ꯑꯗꯨ ꯔꯨꯝꯗꯣ ꯈꯔ ꯃꯝꯕꯒꯨꯝ ꯇꯧꯋꯦ
ꯏꯗꯔꯥ
ꯃꯌꯥꯏ ꯅꯣꯏꯅ ꯌꯦꯡꯕꯗꯣ ꯍꯦꯛ ꯆꯪꯐꯝꯗꯅꯦꯕꯀꯣ ꯅꯪ ꯅꯣꯏꯅ ꯌꯦꯡꯕꯁꯦ
ꯑꯐꯇꯔ ꯀꯥꯗꯕꯅꯦ ꯑꯩꯈꯣꯏ ꯗ ꯑꯞꯁꯦ ꯀꯥꯏꯅ
ꯈꯪꯉꯦ ꯈꯪꯉꯦ ꯅꯣꯏꯅ ꯀꯥꯕꯗꯣ ꯂꯣꯏꯅ ꯈꯪꯉꯦ
ꯋꯥ꯭ꯋꯥꯏꯩ ꯃꯊꯛꯇ
ꯎꯝ ꯃꯈꯥꯗꯁꯨ ꯂꯩꯕꯅꯤ ꯍ
ꯃꯈꯥꯗꯗꯤ ꯌꯦꯡꯍꯟꯗꯦ ꯃꯈꯥꯗꯗꯤ ꯂꯩꯗꯕ ꯃꯥꯜꯂꯦ
ꯃꯈꯥꯒꯤꯗꯣ ꯔꯨꯝ ꯔꯨꯝ ꯆꯥꯎꯕꯅꯦ ꯒ꯭ꯔꯦꯞ ꯄꯥꯝꯕꯗꯣ ꯒ꯭ꯔꯦꯠ ꯄꯥꯟꯕꯥꯝꯕ ꯃꯅꯥꯛꯇ ꯔꯨꯝ ꯑꯃ ꯂꯩꯕꯅꯦ ꯂꯤꯁꯤꯡ ꯃꯔꯤ ꯆꯥꯃꯉꯥꯒꯤ ꯑꯗꯨ ꯈꯔ ꯆꯥꯎꯕꯅꯤ ꯑꯗꯨꯅ ꯈ꯭ꯋꯥꯏꯗꯒꯤ ꯆꯥꯎꯕꯅꯦ ꯍꯥꯏꯕꯅꯤ ꯃꯤ ꯂꯩꯈ꯭ꯔ ꯖꯥꯠꯂꯥ